ꯍꯜꯂꯣ ꯑꯥ ꯅꯨꯡꯉꯥꯏꯔꯤꯕꯣ
ꯅꯨꯡꯉꯥꯏꯔꯤꯌꯦ
ꯍꯜꯂꯣ
ꯅꯪꯗꯤ ꯅꯨꯡꯉꯥꯏꯔꯤꯞ
ꯀꯃꯥꯏ ꯀꯃꯥꯏ ꯇꯧꯔꯤꯒꯦ ꯍꯥ ꯑꯩꯖꯨ ꯅꯨꯡꯉꯥꯏꯔꯤꯌꯦ ꯆꯥꯛ ꯆꯥꯔꯕꯣ
ꯆꯥꯔꯦ
ꯍꯥꯥ
ꯅꯗꯤ ꯆꯥꯕꯣ
ꯈꯣꯏꯗꯤ ꯆꯥꯗ꯭ꯔꯤꯗ
ꯀꯂꯥꯏ ꯊꯣꯡꯉꯤ
ꯎꯝ ꯈꯣꯏꯗꯤ ꯏꯔꯣꯟ ꯃꯥꯜꯂꯦ
ꯀꯅꯥꯅ ꯊꯣꯡꯒꯦ
ꯑꯩꯅ ꯊꯣꯡꯉꯦ
ꯀꯩ ꯏꯔꯣꯜꯂꯤꯅꯣ ꯈꯣꯏ ꯃꯥꯅ ꯊꯣꯡ
ꯑꯥ ꯃꯌꯥꯟ ꯃꯌꯥꯟ ꯌꯦꯟꯗꯦꯝ ꯀꯩꯀꯩ ꯇꯧꯔꯒ ꯏꯔꯣꯜꯂꯦ
ꯍꯥꯎꯔꯅꯤ ꯍꯥꯎꯔꯅꯤ ꯗꯨꯗꯤ
ꯎꯝ ꯀꯥꯡꯒꯤ ꯀꯣꯏꯕꯒ ꯆꯠꯀꯗ꯭ꯔꯣ ꯅꯪꯕꯣ
ꯀꯣꯏꯕꯖꯦ ꯆꯠꯇꯣꯏ ꯃꯥꯜꯂꯤ ꯑꯗꯨ ꯈꯪꯗ꯭ꯔꯦ
ꯈꯪꯗꯤꯌꯦ ꯀꯩꯒꯤ ꯆꯠꯅꯤꯡꯗ꯭ꯔꯣ ꯃꯤ ꯊꯝꯕꯥꯜꯒ ꯃꯌꯥꯝ ꯁꯥꯠꯂꯤꯗꯨ ꯎꯗ꯭ꯔꯣ ꯅꯪ
ꯆꯠꯅꯤꯡꯉꯦ ꯑꯗꯣ ꯉꯔꯤ ꯊꯧ ꯍꯩꯇꯦ
ꯑꯣꯛꯇꯣꯗ ꯇꯣꯡꯉ ꯂꯥꯛꯑꯣꯍꯦ ꯆꯧꯖꯤ ꯀꯩꯅꯣ ꯑꯗꯨꯕꯨ ꯑꯩ ꯂꯧꯕ ꯂꯥꯛꯄꯤꯎꯔꯣ
ꯂꯥꯛꯑꯣ
ꯆꯁꯤ ꯆꯁꯤ ꯈꯔ ꯉꯟꯅ ꯂꯣꯏꯁꯤꯜꯂꯝꯃꯣ ꯅꯨꯃꯤꯠ ꯇꯥꯗ꯭ꯔꯤꯉꯩꯗ ꯍꯜꯂꯛꯅꯕ ꯑꯗꯨꯗꯤ
ꯎꯝ ꯎꯝ ꯀꯩ ꯁꯦꯠꯇꯣꯏꯅꯣ
ꯈꯪꯗꯤꯌꯦ ꯅꯪ ꯂꯩꯔꯞ ꯗ꯭ꯔꯦꯁ ꯂꯩꯔꯕꯣ ꯅꯪꯒꯤ ꯍꯥ
ꯗ꯭ꯔꯦꯁ ꯍꯥꯟꯅꯩ ꯂꯩꯕꯗꯨ ꯁꯦꯠꯅꯤꯗ
ꯑꯣ ꯑꯩꯗꯤ ꯍꯥꯟꯅꯩꯒ ꯑꯝꯇ ꯂꯩꯇ꯭ꯔꯦ ꯁꯦꯅꯤꯉꯥꯏ ꯂꯩꯗꯤꯌꯦ ꯁꯦꯠꯅꯤꯡꯉꯥꯏ ꯂꯩꯇ꯭ꯔꯦ ꯈꯪꯗꯦ ꯅꯪ ꯐꯖꯕ ꯂꯩꯔꯗꯤ ꯑꯝꯇ ꯋꯥꯏꯒꯦ
ꯂꯥꯏꯇꯦꯗ ꯑꯩꯁꯨ
ꯂꯣꯛꯇꯥꯛꯇ ꯆꯠꯂꯒ ꯍꯤ ꯇꯣꯡꯕ ꯑꯣꯏꯅ ꯆꯧꯔꯁꯤꯔꯣ
ꯂꯥꯞꯃꯜꯂꯤꯗ
ꯋꯤꯡꯒꯔꯗꯔ ꯕꯁꯇꯔꯥ ꯇꯣꯡꯉ ꯆꯠꯂ ꯂꯣꯏꯔꯦꯍꯦ
ꯌꯥꯏ ꯌꯥꯏ ꯑꯗꯣꯏꯗꯤ
ꯌꯥꯝ ꯁꯥꯏꯗ ꯍꯧꯖꯤꯛꯀꯥꯟꯖꯦ ꯇꯨꯝꯅꯤꯡꯉꯦ ꯑꯩꯗꯤ ꯍꯦꯛꯇ ꯑꯗꯨꯅ
ꯀꯩ ꯀꯩ ꯇꯧꯔꯤꯒꯦ ꯍꯧꯖꯤꯛꯀꯥꯟꯖꯤꯕꯣ
ꯇꯧꯗꯦꯗ ꯇꯨꯝꯕꯒ ꯆꯥꯕꯒ ꯇꯧꯔ ꯂꯩꯔꯦ ꯅꯪ ꯊꯕꯛ ꯌꯥꯝ ꯀꯜꯂ ꯃꯥꯜꯂꯦꯗ
ꯀꯟꯗꯦꯗ ꯀꯦꯝꯕꯨ ꯇꯧꯗꯦ
ꯂꯪ ꯆꯥꯛ ꯀꯩ ꯆꯥꯛꯏ ꯍꯥꯏꯗ ꯅꯪ ꯁꯨꯛꯇꯨꯝ ꯇꯨꯝꯗꯕꯤꯗ ꯅꯪꯗꯤ
ꯃꯔꯛ ꯃꯔꯛꯇꯅꯤꯗ
ꯑꯣ ꯈꯨꯔꯨ ꯑꯅꯤꯖꯦ ꯑꯁ ꯑꯩꯗꯤ ꯀꯩꯝ ꯇꯧꯗꯦꯗ ꯇꯨꯝꯕꯗ ꯂꯩꯔꯦ ꯑꯗꯨꯝ
ꯀꯩꯝ ꯍꯣꯠꯅꯗ꯭ꯔꯥꯕꯣ
ꯇꯨꯝ ꯃꯤ ꯍꯥꯏꯕ ꯇꯨꯝ
ꯎꯝ ꯁꯥꯗ꯭ꯔꯣ ꯅꯣꯏ ꯑꯗꯨꯗꯗꯤ
ꯎꯝ
ꯁꯥꯗ꯭ꯔꯣ
ꯀꯩ ꯍꯥꯏꯅꯣ ꯑꯣ ꯁꯥꯏꯌꯦ ꯎꯝ ꯅꯣꯡ ꯇꯥꯔꯗꯤ ꯈꯔ ꯏꯪꯉꯤ ꯅꯠꯇꯥꯗꯤ ꯌꯥꯝ ꯁꯥꯏ ꯀꯩꯀꯩ ꯆꯥꯖꯤ ꯍꯥꯏꯅꯣ ꯀꯣꯏ ꯆꯠꯄꯗ ꯈꯦꯆ꯭ꯔꯤ ꯆꯥꯖꯤꯔꯣ
ꯈꯦꯆꯤ ꯆꯥꯅꯤꯡꯗꯦ
ꯎꯝ ꯆꯅꯤꯡꯗꯤꯌꯦ ꯈꯦꯆꯤ ꯆꯥꯔ ꯈꯔ ꯃꯑꯣꯡ ꯃꯥꯜꯂꯣꯏꯗ꯭ꯔꯣ ꯎꯝ ꯂꯣꯢꯔꯦ ꯌꯦꯟ ꯆꯥꯅꯤꯡꯕ꯭ꯔꯥ ꯑꯗꯨꯗꯤ
ꯃꯥꯂꯖꯨ ꯑꯩ ꯆꯅꯤꯡꯗꯦ
ꯎꯝ ꯆꯥꯗꯣꯅꯤ
ꯆꯥꯅꯤꯡ
ꯑꯆꯥꯄꯣ ꯆꯥꯕ ꯑꯣꯏꯅ ꯆꯠꯂꯖꯦ ꯑꯗꯨꯗꯤ ꯂꯥꯡꯕꯅꯤ ꯄꯉꯥꯡꯗ ꯉꯥꯡ ꯂꯩꯕꯅꯤ ꯑꯉꯥꯎꯕ ꯉꯥꯛꯇꯥ ꯂꯩꯕꯅꯤ
ꯅꯣꯏꯗꯤ ꯃꯈꯣꯟꯒ ꯑꯝꯇꯥ ꯇꯥꯗꯦ ꯀꯥꯏ ꯀꯥꯏ ꯆꯠꯅꯒ꯭ꯔꯥꯒꯦ ꯃꯤꯁꯤꯡ
ꯈꯣꯏ ꯃꯤꯒꯩ ꯃꯥ ꯊꯣꯛꯄ ꯇꯧꯔꯝꯅꯤ
ꯈꯣꯏꯒꯤꯗꯤ ꯑꯔꯥꯡꯕ ꯉꯥꯥꯛꯇꯥꯅꯤ ꯀꯩꯝꯇꯥ ꯇꯧ ꯌꯥꯗꯝꯅꯤ ꯂꯥꯡꯕꯅ ꯍꯥꯟꯕꯅꯤ ꯅꯪ ꯀꯣꯂꯦꯖꯀꯥ ꯀꯥꯕ꯭ꯔꯣ ꯅꯨꯡꯇꯤꯒꯤ
ꯀꯥꯗꯦꯗ ꯑꯦꯛꯖꯥꯝ ꯃꯇꯝꯗꯇꯪ ꯀꯥꯏ
ꯎꯝ ꯐꯩꯅꯦ ꯀꯥꯗ꯭ꯔꯥꯁꯨ ꯌꯥꯏꯗꯣ
ꯑꯦꯛꯖꯥꯝꯗꯗꯤ ꯁꯤꯟ ꯌꯥꯗ꯭ꯔꯦ ꯐꯣꯟꯒꯥ ꯄꯨꯁꯟ ꯌꯥꯗ꯭ꯔꯦ ꯍꯧꯖꯤꯛꯀꯥꯟꯗꯤ
ꯂꯣꯢꯔꯦꯍꯦ ꯂꯥꯏꯔꯤꯛ ꯄꯥꯔꯣ ꯂꯥꯏꯔꯤꯛ ꯄꯥꯔꯣ ꯑꯗꯨꯗꯤ
ꯀꯥꯡꯗꯨꯕꯨ ꯑꯁꯦꯡꯕꯩ ꯆꯠꯇꯣꯏꯔꯣ
ꯆꯠꯁꯤ ꯆꯠꯁꯤ ꯂꯣꯏꯁꯤꯜꯂꯒ ꯂꯩꯔꯝꯃꯨ
ꯂꯩꯔꯝꯃꯒꯦ ꯂꯩꯔꯝꯃꯒꯦ
ꯌꯦꯟ ꯊꯣꯡꯕ ꯄꯨꯔꯥ ꯆꯥꯔꯨꯖꯤꯔꯣ ꯑꯗꯨꯗꯤ
ꯌꯦꯟ ꯊꯣꯡꯕꯩ ꯍꯥꯏꯔꯗꯤ
ꯎꯝ ꯈꯦꯆꯤ ꯃꯌꯣꯝ ꯑꯅꯤ ꯂꯩꯔꯕ ꯌꯦꯟ ꯊꯣꯡꯕ ꯄꯨꯔꯕ ꯗꯨꯗꯩ ꯑꯩ ꯈꯦꯆꯤ ꯃꯌꯣꯝ ꯑꯅꯤ ꯂꯩꯁꯜꯂꯕ ꯌꯦꯟ ꯊꯣꯡꯕ ꯄꯨꯔꯕ ꯗꯣꯏꯗꯤ ꯌꯥꯗ꯭ꯔꯣ ꯅꯪ ꯄꯥꯝꯖꯕꯤꯖꯨ ꯌꯥꯔꯅꯤ ꯑꯗꯩ ꯀꯤꯍꯣꯝꯒꯨꯝꯕ ꯈꯔ ꯆꯥꯔꯛꯑꯕ ꯍꯜꯂꯛꯄꯗꯅ
ꯌꯥꯏ ꯌꯥꯏ ꯅꯣꯏ ꯆꯥꯛꯀꯤ ꯆꯦꯕꯥꯎꯒ ꯂꯥꯛꯇ꯭ꯔꯤꯕꯣ
ꯆꯥ ꯑꯩ ꯆꯥꯛ ꯆꯥꯛꯀꯥ ꯆꯅꯤꯡꯗꯦꯗ ꯂꯥꯛꯕꯨꯗꯤ ꯂꯥꯛꯇ꯭ꯔꯤ ꯆꯥꯅꯤꯡꯗꯦ ꯑꯩ ꯅꯠꯇꯦ ꯏꯟꯖꯥꯡꯖꯦ ꯎꯕꯗ ꯑꯩ ꯄꯨꯛ ꯊꯜꯂꯦ ꯆꯥ ꯊꯑ ꯍꯣꯔꯦꯟ ꯆꯥꯔꯅꯤ
ꯅꯣꯡ ꯆꯨꯕ꯭ꯔꯣ ꯉꯁꯤ ꯅꯣꯏꯗꯨꯗ
ꯆꯨꯗꯦꯗ ꯈꯤꯇꯪ ꯈꯤꯇꯪꯗꯤ ꯇꯧ
ꯈꯣꯏ ꯁꯤꯗꯗꯤ ꯃꯆꯤꯠ ꯃꯆꯤꯠ ꯇꯥ
ꯅꯣꯡ ꯆꯨꯔ ꯅꯨꯉꯥꯏꯇ꯭ꯔꯣ ꯐꯠꯇ꯭ꯔꯣ ꯑꯗꯨꯅ ꯑꯁ ꯇꯨꯝꯅꯤꯡꯉꯤꯗ ꯍꯦꯛꯇ ꯑꯩꯗꯤ
ꯇꯨꯝꯗꯨꯅ ꯂꯦꯜꯂꯨ ꯃꯥꯏ ꯐ꯭ꯔꯦꯟ
ꯌꯥꯔꯦ ꯗꯥꯏꯂꯣꯛꯀ ꯑꯃꯨꯛ ꯇꯧꯁꯤꯜꯂꯑꯅꯨ
ꯅꯪꯗꯤ ꯀꯥꯡꯒꯤ ꯀꯩꯀꯩ ꯂꯩꯗꯣꯏꯅꯣ
ꯈꯪꯗꯦ ꯈꯨꯃꯨ ꯑꯝꯗꯤ ꯂꯩꯅꯤꯡꯉꯦ ꯑꯗꯣ ꯄꯩꯁꯥꯗꯤ ꯂꯩꯇ꯭ꯔꯤ ꯑꯗꯨꯅ ꯑꯩ ꯀꯩ ꯂꯩꯗꯣꯏꯅꯣ ꯈꯪꯗ꯭ꯔꯦꯉꯣ ꯅꯪꯗꯤ ꯎꯝ
ꯈꯪꯗꯦꯗ
ꯀꯩ ꯂꯩꯔꯤꯅꯣ ꯅꯪꯒꯤ
ꯑꯩꯗꯤ ꯐꯨꯔꯤꯠ ꯑꯃꯗꯤ ꯂꯩꯅꯤꯡꯉꯦ ꯑꯇꯩꯗꯤ ꯂꯩꯅꯤꯡꯗꯦ
ꯌꯦꯡꯉꯨꯔꯖꯦ ꯑꯗꯨꯗꯤ
ꯅꯪꯗꯤ ꯀꯩꯀꯩ ꯂꯩꯅꯤ
ꯁꯣ ꯑꯩ ꯈꯨꯃꯨ ꯑꯃ ꯄꯥꯝꯃꯦ ꯐꯨꯔꯤꯠꯇꯤ ꯈꯪꯗꯦ ꯂꯩꯕ ꯌꯥꯏ ꯂꯩꯗꯕ ꯌꯥꯏ ꯐꯖꯗ꯭ꯔꯗꯤ ꯂꯩꯔꯣꯏꯍꯦ ꯗꯨꯖꯨ ꯑꯩꯗꯤ ꯄꯩꯁꯥ ꯕꯥꯃꯨꯏ ꯍꯣꯏ ꯍꯣꯏ ꯑꯩ ꯉꯥꯛꯇꯪ ꯂꯩꯔ ꯇꯧꯔꯛꯀꯦꯀꯣ
ꯇꯧꯔꯣ ꯇꯧꯔꯣ ꯊꯝꯃꯦ ꯊꯝꯃꯦ
ꯉꯥꯏꯈꯣ ꯊꯝꯒꯤꯅꯨ
ꯀꯩꯒꯤ
ꯊꯝ ꯊꯝꯒꯤꯅꯨ ꯉꯥꯏꯈꯣ ꯊꯝꯃꯦ ꯊꯝ
ꯑꯥ ꯍꯣꯏ
ꯉꯥꯏꯈꯣ
ꯀꯩꯅꯣꯅꯦ ꯅꯪꯕꯣ
ꯉꯥꯏꯈꯣꯕ ꯁꯤꯗ ꯑꯩ ꯀꯩꯅꯣꯝꯃ ꯍꯥꯏꯒꯦ ꯇꯧꯕꯅꯦ ꯊꯝꯃꯦ ꯊꯝꯃꯦ